ꯑꯣ ꯑꯣ ꯀꯔꯤꯒꯤꯔ ꯃꯁꯠ ꯌꯥꯝ ꯀꯜꯂꯤ
ꯅꯨꯡꯁꯤꯠ ꯀꯟꯕꯗꯤ ꯐꯕꯅꯤ ꯄꯥꯏꯈꯤꯒꯅꯨꯍꯦ
ꯆꯥꯛ ꯌꯥꯝ ꯆꯥꯗꯕꯒꯤ ꯄꯥꯏꯒꯦ ꯇꯧꯋꯤ
ꯗ
ꯎꯝ
ꯀꯩꯒꯤꯅꯣ
ꯅꯨꯡꯁꯥ ꯆꯪꯉꯦ ꯑꯩ ꯐꯪꯐꯝꯗ ꯄꯨꯡ ꯑꯍꯨꯝ ꯇꯥꯒꯗꯧꯔꯦ
ꯇꯥꯁꯅꯨ ꯀꯩꯅꯣ
ꯇꯥꯕ꯭ꯔꯣ ꯀꯩꯗꯧꯔꯝꯃꯤꯅꯣ
ꯇꯝ ꯂꯩꯌꯦ
ꯑꯦꯁꯤꯡ ꯅꯨꯡꯉꯥꯏꯗ ꯐꯤ ꯈꯔ ꯁꯨꯕꯤꯎꯅꯦ
ꯏꯇꯦ
ꯈꯪꯇꯦ ꯍꯥꯏꯕ꯭ꯔꯣ ꯅꯪꯁꯤ ꯇꯜꯂꯦꯗ
ꯍꯣꯏ ꯑꯩꯗꯤ ꯌꯥꯝ ꯇꯜꯂꯦ
ꯁꯛꯇꯨꯒ
ꯑꯩꯅ ꯍꯥꯏ ꯑꯩꯅ ꯍꯥꯏꯕ ꯀꯥꯟꯗ ꯅꯪ ꯌꯥꯗꯕꯅꯤꯅꯤꯅ ꯑꯩꯁꯨ ꯌꯥꯔꯣꯏ
ꯀꯔꯤ ꯀꯔꯤ ꯅꯪ ꯀꯔꯝ ꯀꯥꯟꯗꯥ ꯑꯩꯅ ꯌꯥꯗꯕ ꯌꯥꯎꯒꯦ
ꯂꯩ ꯂꯩꯔ ꯍꯥꯏꯗꯨꯅ ꯍꯥꯏꯔꯒ ꯀꯅꯗꯦ ꯀꯣꯛ ꯈꯗꯅꯨꯡꯉꯥꯏ ꯅꯇꯩ ꯑꯗꯨꯝꯕ ꯇꯥꯏ
ꯂ ꯊꯤ ꯃꯊꯥꯡꯗ ꯇꯧꯗꯅꯕ ꯍꯥꯏꯕꯤꯌꯨꯅꯦ ꯍꯥꯏꯌꯣꯅꯦ
ꯌꯥꯝꯃꯦ ꯍꯥꯏ ꯀꯅꯣꯅ ꯃꯊꯪ ꯃꯊꯪ ꯍꯥꯏꯔꯝꯃꯗꯣ ꯅ ꯄꯨꯂꯛ ꯅꯕꯣꯛꯛ ꯇ ꯊꯔꯛꯦ
ꯅ ꯌꯥꯗ ꯐꯠꯇꯅꯤꯍ
ꯑꯣ ꯏ ꯀꯔꯤ ꯀꯔꯤ ꯏꯉꯥꯏ ꯂꯩꯔꯁꯨ ꯏ ꯊꯣꯛꯈ꯭ꯔꯅꯤ ꯀꯥꯟꯅꯗꯦ ꯀꯥꯟꯅꯗꯦ ꯀꯥꯟꯅꯗꯦ
ꯀꯔꯤ ꯍꯥꯏꯇ
ꯀꯔꯤ ꯀꯔꯤ ꯏꯅꯤꯡꯉ ꯂꯩꯕꯕꯁꯤ ꯏꯊꯣꯛꯈ꯭ꯔꯒꯦꯕ
ꯎꯝ
ꯇꯒꯀ
ꯍꯧꯖꯤꯛꯔ꯭ꯔꯣ
ꯎ ꯏꯗꯤꯌꯥꯁꯦ ꯀꯔꯤ ꯀꯔꯤ ꯆꯤꯡꯕ ꯈꯣꯠꯄ ꯌꯥꯕ ꯆꯤꯡꯅꯔꯦ ꯎ
ꯂꯩꯕ ꯅꯨꯡꯉꯥꯏꯕ꯭ꯔꯣ
ꯅꯨꯡꯉꯥꯏꯔꯦ ꯄꯨꯛꯁꯦ ꯁꯥꯛ ꯌꯥꯎꯗ꯭ꯔꯦ ꯎꯝ
ꯀꯩꯀꯩ ꯇꯧꯔꯤꯅꯣ ꯁꯤꯒꯦ
ꯊ ꯂꯗ ꯇꯧꯗꯁ ꯇꯧ
ꯃꯊꯪ ꯊꯥꯗꯗꯤ ꯀꯩꯅꯣ ꯆꯠꯁꯤꯅꯦ ꯑꯩꯣꯏ ꯀꯣꯏ ꯇꯔꯣꯅꯤ ꯌꯦꯡꯒ ꯆꯠꯁꯤꯅꯦ ꯑꯩꯗꯣ ꯄꯨꯔꯛ ꯌꯥꯝ ꯇꯥꯈꯩꯅꯦ
ꯆꯠꯁꯅꯦ ꯑꯩꯗꯤ ꯌꯥꯏꯅꯦ ꯅꯣꯏꯅ ꯅꯣꯏꯅ ꯑꯗꯨꯃꯥꯏꯁꯦ ꯀꯩꯗꯧꯉꯩꯗ ꯀꯥꯎꯗꯣꯏꯅꯣ ꯍꯥꯏ ꯈꯜꯂꯤꯕꯅꯤꯅꯦ
ꯌꯥꯒ ꯇꯗ ꯁꯅꯤꯡ ꯀꯅꯤ
ꯃꯥꯟꯕꯤ ꯂꯑꯒ ꯆꯂꯣ
ꯑꯗꯨꯅꯦ ꯍꯥꯏ ꯑꯩꯗꯣ ꯑꯗꯨꯃꯥꯏꯅ ꯆꯠꯄꯗ ꯇꯝꯕ ꯑꯗꯨꯔꯤꯅꯦ
ꯎꯝ
ꯃꯥꯏ ꯆꯠꯄꯗꯨꯗꯤ ꯇꯟꯕꯅꯤꯕ
ꯃꯤꯒꯆꯥꯕ ꯇꯟ ꯂꯩꯦ ꯑꯥ
ꯈ ꯆꯄ ꯇꯔꯦ
ꯑꯩꯗꯤ ꯌꯣꯡꯅꯤꯅ ꯀꯣ
ꯍꯣꯏ ꯌꯣ
ꯏꯁ ꯇꯜꯂꯦꯗꯥ
ꯆꯥꯛ ꯆꯔꯨꯔꯣ
ꯉꯁꯥꯏ ꯃꯣꯏ ꯁꯤꯡꯖꯨ ꯆꯥꯅꯕꯅꯦ ꯑꯩ ꯆꯥꯅꯤꯡꯗꯕꯀꯣ ꯄ꯭ꯔꯣꯖꯦꯛꯁꯤ ꯂꯥꯡꯈ꯭ꯔꯦ
ꯑꯗꯨꯗꯥ ꯈꯔ꯭ꯦ
ꯎꯝ
ꯀꯌꯥ ꯄ ꯌꯥꯗꯣꯅꯁꯨ ꯀꯩꯅꯅ
ꯅꯅꯦ ꯇꯝ ꯇꯨꯝꯕꯅꯦ ꯉꯁꯖꯩ ꯑꯗꯨꯣ ꯑꯩꯅ ꯆꯥꯅꯤꯡꯗꯦ ꯍꯥꯟꯅ
ꯇꯨꯝꯃꯁꯨ ꯉꯁꯤ ꯅꯨꯡꯊꯤꯜꯗꯤ ꯇꯨꯝꯃꯕꯣꯅ
ꯇꯨꯃꯦ ꯇꯨꯃꯦ ꯇꯨꯃꯦ ꯍꯥꯏꯔꯥꯒ ꯀꯥꯔꯤꯔꯣ
ꯇꯨꯝꯃꯗꯤ ꯐꯩꯅꯦ ꯇꯨꯝꯗꯕ꯭ꯔꯥꯅ ꯇꯨꯝꯃꯗꯤ ꯐꯩꯌꯦ ꯇꯨꯝꯗꯕ꯭ꯔꯥꯅ ꯑꯩꯗꯤꯀꯣ
ꯇꯨꯝꯗꯦꯀꯣ
ꯑꯩꯔꯣ ꯑꯩ ꯇꯨꯝꯕ ꯁꯪꯗꯔꯤ ꯉꯁꯤꯗꯤ ꯄꯨꯣꯡꯁꯤꯗꯣ
ꯀꯊꯤꯡ
ꯌꯥꯝ ꯁꯥꯏꯌꯦꯕ
ꯑꯩꯅ ꯅꯠꯇꯦꯒꯤ
ꯑꯣꯏꯗꯤ ꯑꯣꯏꯕꯅꯤ ꯑꯗꯨ ꯍꯥꯏꯔꯨꯔꯔꯦ ꯏꯉ ꯑꯝꯕꯗꯣꯔ
ꯆꯥꯟꯗ
ꯉꯁꯥꯏ ꯂꯩꯐꯝꯗꯣ ꯂꯩꯕ꯭ꯔꯣ ꯅꯪ
ꯎꯝ
ꯉꯁꯥꯏ ꯂꯩꯐꯝꯗꯨ ꯂꯩꯕ꯭ꯔꯥ ꯑꯉꯎ ꯅꯨꯄꯥꯁꯨ ꯂꯩꯕ꯭ꯔꯥ
ꯎꯝ
ꯕꯨ ꯌꯥꯝ ꯅꯤꯡꯕ ꯃꯥꯜꯂꯦꯅꯦꯅ ꯉꯅꯥꯠꯄ ꯈꯛꯄ ꯂꯩꯌꯦ ꯇꯕꯨ ꯌꯥꯝ ꯌꯥꯝ ꯅꯤꯡꯕꯃꯂꯦ ꯇꯔꯅ ꯃꯁꯞ ꯇꯗ
ꯌꯦꯡꯕ
ꯐ ꯑ ꯀ ꯏꯀ
ꯃꯣꯏ ꯂꯥꯛꯕ ꯃꯥꯔꯅꯦ
ꯑꯩꯃꯁꯨ ꯂꯩꯌꯦ
ꯀꯣꯏꯕ ꯆꯠꯅꯤꯡꯉꯥꯏ ꯑꯣꯏꯔꯕꯝꯅꯤꯅꯦ
ꯇꯣꯇꯤ ꯏꯁꯤ ꯇꯄꯅꯤ
ꯅꯇ
ꯇꯂꯦ ꯇꯂꯦ ꯇꯂꯦ ꯇꯂꯦ
ꯀꯔꯤꯒꯤ ꯇꯟꯕꯅꯣ
ꯇꯟ ꯆꯥꯅꯤꯡꯉꯤ ꯑꯗꯨꯒꯤ
ꯀꯀꯅꯣ ꯆꯅꯤꯉ ꯆꯕ ꯀꯦ ꯀꯩꯅ ꯆꯅꯤꯡꯉ
ꯆ ꯄꯩ ꯆꯁꯦꯔ ꯉꯅꯦ ꯍꯦꯛꯇ ꯊꯑꯣꯣꯏꯅ ꯍꯧꯔꯁꯨ ꯌꯥꯕ ꯁꯛꯇ
ꯑ ꯎꯝ ꯀꯔꯤꯔꯣꯅꯦꯅ ꯍꯣꯏꯅꯦ ꯆꯁꯦꯅꯦ ꯅꯪꯅꯕꯨ ꯌꯥꯔꯦ
ꯆꯤꯟꯗ ꯄꯗꯦ ꯄꯦꯗꯦ ꯉꯥꯡꯒ
ꯑꯗꯨ ꯑꯁ ꯁꯄꯣꯠ ꯆꯥꯗ꯭ꯔꯗꯤ ꯌꯥꯔꯧ ꯃꯥꯟꯗꯦ ꯉꯁꯤꯁꯦ
ꯆꯥꯔꯨꯨꯔꯣ ꯀ ꯑꯣꯏꯕ ꯅꯠꯇ꯭ꯔꯣ
ꯂꯩ
ꯆꯥꯣ ꯆꯂꯣ
ꯑꯌꯨꯛꯀꯤꯄ ꯑꯩꯁ ꯌꯥꯝ ꯆꯥꯖꯦꯕ ꯆꯪꯗꯦꯕ
ꯉꯟꯅ ꯆꯥꯒꯅꯨ ꯅꯪꯒꯤ ꯉꯟꯅ
ꯑꯦꯠꯇ ꯠꯇ ꯀꯥꯡꯗ ꯐꯖꯔꯕ
ꯅꯪ ꯊꯣꯡꯉ ꯌꯥꯗ꯭ꯔꯣ ꯅꯣꯏꯆꯦ ꯍꯥꯏꯩꯗ꯭ꯔꯗꯤ
ꯩꯁꯦ ꯑꯩ ꯊꯣꯡ ꯀꯃꯥꯏꯅ ꯇꯧꯗꯦ ꯑꯩꯣꯡꯉ ꯊꯣꯡꯅꯤꯡꯉꯦꯗ ꯆꯟꯕꯀꯣ ꯑꯩ ꯉꯁꯨ ꯉꯟꯅ ꯊꯣꯡꯉ ꯀꯃꯥꯏꯅ ꯍꯧꯒꯠꯄ ꯊꯣꯡꯉꯒ ꯆꯦꯛ ꯍꯧꯣꯏꯗꯤ ꯑꯁꯗꯕꯅꯦꯥꯡ ꯑꯣꯏꯗꯀꯣ ꯆꯣꯡꯕ ꯍꯩꯇꯕꯅꯦ ꯃꯥꯗꯤ
ꯜꯄꯥ ꯊꯅꯏꯗꯥꯎ ꯊꯕ ꯉꯝꯗꯦ
ꯑꯩꯈꯣ ꯍꯦꯡꯈ꯭ꯔꯦ
ꯏꯁꯁꯦ ꯌꯥꯗ꯭ꯔꯦ
ꯌꯥꯗ꯭ꯔꯔꯕꯣ
ꯒ꯭ꯌꯥꯟ ꯇꯥꯗ꯭ꯔꯦ ꯃꯣꯏꯁꯦ
ꯑꯗꯣ ꯑꯩ ꯊꯝꯃꯨꯒꯦꯀꯣ
ꯑꯣ ꯑꯣ ꯊꯕꯛ ꯂꯩꯕ꯭ꯔꯥ
ꯊꯛ ꯊꯕꯛ ꯇꯧꯈꯤꯅꯦꯦ
ꯍꯍꯣꯏ
ꯍ‌ꯣꯔ‌ꯦꯅ ꯑꯃꯨꯛ
ꯍꯣꯏ ꯍꯣꯏ ꯍꯣꯏ
ꯊꯃ ꯊꯃ‌ꯦ
ꯎꯝ